ꯀꯩꯗꯧꯔꯤꯕꯅꯣ
ꯀꯔꯤꯁꯨ ꯇꯧꯗꯦ ꯑꯗꯨꯝ
ꯑꯗꯨꯝ ꯂꯩꯕ꯭ꯔꯥ ꯇꯨꯝꯅꯤꯡꯕ꯭ꯔꯥ
ꯇꯨꯝꯅꯤꯡꯉꯝꯕꯅꯦ ꯑꯗꯣ ꯇꯨꯝꯅꯤꯡꯗ꯭ꯔꯦ
ꯑꯩ ꯑꯩ ꯈꯣꯟꯖꯦꯟ ꯇꯥꯕꯗ
ꯎꯝ ꯈꯡꯄ꯭ꯔꯦꯛ ꯈꯪꯉꯦ ꯅꯪꯒꯤ ꯈꯣꯟꯖꯦꯜ
ꯌꯥꯝ ꯏꯪꯉꯤꯍꯦ ꯅꯪ ꯈꯣꯟꯖꯦꯜ ꯗꯨꯐꯥꯎꯗꯤ
ꯑꯩꯏꯠ
ꯑꯁ ꯑꯩ ꯀꯩꯅꯣ ꯇꯧꯕꯁꯨ ꯅꯥꯅꯤꯡꯉꯥꯏ ꯇꯧꯕꯁꯨ ꯑꯁ ꯌꯥꯝ ꯐꯈ꯭ꯔꯦ ꯍꯧꯖꯤꯛꯇꯤ
ꯑꯦ ꯅꯥꯒꯦ ꯇꯧꯔꯁꯨ ꯐꯔꯦ ꯎꯝ ꯈꯪꯉꯦꯑꯦꯗ ꯅꯪꯒꯤ ꯃꯔꯝꯗꯤ ꯌꯥꯝ ꯂꯥꯏꯕꯅꯤ ꯀꯔꯤ ꯀꯔꯤ ꯍꯦꯟꯖꯥꯡ ꯆꯥꯔꯒꯦ
ꯑꯩꯈꯣꯏ ꯉꯁꯤ ꯀꯩꯅꯣ ꯇꯧꯋꯦ ꯁꯧꯒ꯭ꯔꯤꯅꯦ ꯁꯧꯒ꯭ꯔꯤꯒ ꯑꯂꯨꯅꯦ ꯑꯗꯨꯒ ꯈꯥꯃꯦꯟ ꯀꯥꯡꯉꯧ ꯑꯃ ꯑꯃꯅꯦ ꯊꯥꯡꯖꯤꯡ ꯑꯃꯦꯠꯄꯅꯦ ꯌꯣꯡꯆꯥꯛ ꯃꯔꯨ ꯉꯧꯕꯗꯨꯅꯦ ꯎꯝ ꯑꯩ ꯑ ꯉ ꯉꯔꯥꯛ ꯀꯩꯅꯣ ꯂꯥꯛꯑꯦ ꯍꯥꯏꯕꯗꯣ
ꯑꯥ ꯑꯥ
ꯑꯩꯈꯣꯏ ꯌꯨꯝꯊꯛꯀꯤ ꯉꯔꯥꯡꯁꯦ ꯃꯣꯏ ꯊꯕꯛꯇ ꯈꯔ ꯀꯩꯅꯣ ꯇꯧꯕ ꯃꯥꯜꯂꯦ ꯑ ꯄ꯭ꯔꯣꯕ꯭ꯂꯦꯝ ꯂꯩ ꯃꯥꯜꯂꯦ ꯑꯗꯨꯗ ꯃꯣꯏ ꯎꯝ ꯎꯝ ꯀꯩꯅꯣ ꯍꯥꯏꯔꯒ ꯃꯅꯥꯎꯅꯨꯄꯤꯁꯨ ꯑꯃ ꯂꯩꯕꯀꯣ
ꯑꯥ
ꯃꯣꯏ ꯔꫭꯝꯗ ꯆꯠꯀꯗꯕꯗꯣ ꯊꯦꯡꯈ꯭ꯔꯦ ꯑꯗꯣ ꯒꯦꯠ ꯍꯥꯡꯕ ꯆꯠꯄ ꯇꯥꯔꯦꯅ ꯑꯩꯈꯣꯏꯗ ꯂꯥꯛꯄꯀꯣ ꯐꯃꯨꯡ ꯑꯃꯗꯨꯗ ꯇꯨꯝꯃꯦ ꯑꯌꯥꯝꯕ ꯅꯝꯊꯥꯒ ꯇꯨꯝꯕ ꯑꯗꯨꯗ ꯀꯩꯅꯣ ꯇꯧꯕ ꯃꯥꯁꯦ ꯉꯁꯤꯟ ꯌꯥꯝ ꯉꯟꯅ ꯍꯧꯒꯠꯂꯦ ꯍꯧꯒꯠꯂꯒ ꯗꯛ__ ꯀꯥꯟꯗ ꯊꯣꯛ ꯌꯦꯟꯒꯨꯝꯕ ꯀꯛꯐꯝ ꯊꯤꯕ ꯆꯠꯂꯨꯕ ꯃꯥꯜꯂꯦ ꯑꯝꯇ ꯍꯥꯡꯗꯦꯅ ꯀꯔꯤ ꯍꯋꯥꯏ ꯃꯔꯨꯅꯦ ꯀꯔꯤ ꯀꯔꯤ ꯁꯧꯒ꯭ꯔꯤꯅꯦ ꯄꯨꯔꯛꯑꯒ ꯑꯩ ꯍꯧꯒꯠꯇ꯭ꯔꯤꯉꯩꯗ ꯏꯟꯁꯥꯡꯒꯨꯝꯕꯗꯣ ꯁꯦꯝꯃꯒ ꯊꯣꯡꯉꯦ
ꯑꯁ ꯅꯪꯗꯤ ꯅꯨꯡꯉꯥꯏꯔꯦꯅꯦ ꯉꯁꯤꯗꯤ
ꯆꯥꯛꯅ ꯑꯩ ꯀꯥꯝꯃꯦ ꯆꯥꯛꯇꯤ ꯃꯥ ꯑꯁ ꯀꯥꯝꯕ ꯍꯩ ꯀꯩꯅꯣ ꯍꯥꯏꯗꯤ ꯑꯩꯅ ꯑꯗꯨꯝ ꯀꯥꯝꯃꯦ
ꯌꯥꯝ ꯅꯨꯡꯉꯥꯏꯔꯦ ꯑꯩꯈꯣꯏ ꯉꯁꯤ ꯑꯥ ꯉꯥ ꯊꯣꯡꯕ ꯆꯥꯏ
ꯊꯣꯡꯕ ꯆꯥꯏꯌꯦ
ꯇꯛꯄꯗꯤ ꯌꯥꯎꯗ꯭ꯔꯦ ꯉꯥ ꯊꯣꯡꯕ ꯈꯛꯇ
ꯑꯣ꯫
ꯑꯗꯨꯒ ꯀꯨꯔꯀꯨꯔꯦꯒ꯫
ꯑꯁ꯫ ꯀꯩꯅꯣꯁꯦ ꯑꯩ ꯏꯁꯥꯁꯦ ꯈꯔ ꯅꯥꯒꯦ ꯅꯥꯒꯦ ꯇꯧꯕ ꯃꯥꯜꯂꯦꯅꯦ꯫ ꯉꯁꯤ ꯅꯠꯇꯦ ꯅꯥꯒꯦ ꯅꯥꯒꯦ ꯇꯧꯕ꯫
ꯍꯤꯗꯥꯛ ꯆꯥꯗ꯭ꯔꯣ꯫
ꯊꯥ ꯆꯥꯏꯌ‌ꯦ꯫
ꯑꯗꯨ ꯈꯔ ꯅꯨꯡꯉꯥꯏꯇ꯭ꯔꯣ꯫
ꯆꯞꯃꯅꯩꯗ꯫ ꯏꯁꯥꯁꯦ ꯁꯧꯒꯠꯄ ꯗꫭ꯫ ꯑꯣ ꯑꯗꯨꯅ‌ꯦ꯫ ꯁꯥꯕ ꯃꯇꯝꯗꯗꯤ ꯑꯩꯗꯤ ꯑꯗꯨꯝ ꯇꯧꯒꯜꯂ‌ꯦ꯫
ꯎꯝ꯫
ꯗꯤ ꯏꯁꯥꯁꯦ ꯍꯧꯖꯤꯛꯁꯨ ꯁꯥꯒꯦ ꯇꯧꯕꯀꯣ꯫
ꯂꯩꯍꯧ ꯇꯧꯒꯦ ꯇꯧꯕ꯭ꯔꯣ꯫
ꯗꯨꯗꯤ ꯅꯠꯇꯦꯗ ꯑꯥ꯫ ꯥ ꯁꯥꯒꯦ ꯇꯧꯕꯗ ꯐꯦꯟ ꯊꯥꯏ ꯐꯦꯟꯁꯨ꯫ ꯊꯥ ꯑꯁ ꯌꯥꯝ ꯊꯥꯕꯒꯤꯔꯥꯀꯥꯟꯗꯦ ꯁꯣꯕꯣꯔ ꯀꯩꯅꯣꯁꯦ ꯈꯅꯥꯎꯁꯦ꯫ ꯅꯥꯒꯦ ꯇꯧꯕꯀꯣ꯫ ꯍꯧꯖꯤꯛꯄꯨꯗꯤ ꯑꯗꯨꯝ ꯀꯩꯅꯣ ꯇꯧꯗ꯭ꯔꯦ ꯏꯁꯥꯅ ꯁꯥꯥꯕ ꯍꯧꯖꯤꯛ꯫ ꯫ ꯑꯩꯗꯣ ꯉꯁꯥꯏꯗꯣ꯫
ꯎꯝ꯫
ꯌꯥꯝ ꯇꯨꯝꯅꯤꯡꯕꯅꯦ꯫
ꯑꯩꯁꯨ ꯍꯧꯖꯤꯛ ꯋꯥꯏꯗ ꯌꯥꯝ ꯇꯨꯝꯅꯤꯡꯉꯝꯕꯅ‌ꯦ ꯅꯪ ꯂꯥꯛꯇꯔꯛꯄꯗꯨꯗ꯫
ꯀꯩꯅꯣ ꯇꯧꯕ ꯑꯥ ꯌꯥꯝ ꯇꯨꯝꯅꯤꯡ ꯇꯨꯝꯅꯤꯡꯒ꯫ ꯕꯤꯗꯤꯑꯣ ꯌꯦꯡꯉꯦꯕꯀꯣ꯫ ꯏꯁ ꯏꯃꯥꯟꯅꯕꯁꯨ ꯒ‌ꯦꯝ ꯁꯥꯟꯅꯒꯦꯅ꯫ ꯉꯁꯥꯏ ꯍꯥꯏꯕꯀꯣ ꯀꯩꯅꯣ ꯑꯥ ꯀꯩꯅꯣ ꯁꯦꯝꯅꯤꯉꯥꯏꯗꯣ꯫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
ꯇꯧꯃꯟ ꯀꯩꯅꯣ ꯇꯧꯔꯛꯇꯕꯖ ꯑꯩꯅ ꯀꯣꯜ ꯇꯧꯕ ꯑꯗꯨꯗ ꯀꯣꯜ ꯇꯧꯔꯒ ꯂꯧꯕ
ꯎ
ꯑꯗꯨꯒꯤꯅꯤ ꯍꯦꯛ ꯀꯩꯅꯣ ꯇꯧꯔꯒ ꯅꯪꯉꯣꯟꯗ ꯊꯥꯔꯛꯑꯦ ꯌꯦꯡꯕꯅꯤꯗ ꯑꯁ ꯌꯥꯝ ꯅꯨꯡꯉꯥꯏꯈ꯭ꯔꯦ ꯍꯧꯖꯤꯛꯇꯤ ꯆꯥꯛꯀꯁꯦ ꯌꯥꯝ
ꯌꯥꯝ ꯑ ꯑꯣ ꯌꯥꯝ ꯌꯥꯝ ꯆꯥꯎ
ꯉꯁꯥꯏꯗꯣ ꯏꯆꯦ ꯑꯃꯗꯨꯗ ꯑꯩꯅ ꯊꯥꯕꯀꯣ ꯏꯆꯦꯃ ꯂꯩꯗꯅ꯫ ꯑꯗꯨꯗ ꯑꯁꯤꯒꯤ ꯃꯔꯝꯅ ꯍꯥꯏ ꯀꯩꯅꯣ ꯇꯧꯕ ꯌꯥꯗꯦ ꯈꯣꯠꯇꯦꯅ꯫ ꯀꯩꯌꯥ ꯇꯧꯕ꯫ ꯑꯗꯨꯗ ꯑꯩꯅ ꯑꯁ ꯍꯟꯗꯛꯁꯦ ꯆꯥꯛꯄ ꯑꯝꯇ ꯆꯪꯗ꯭ꯔꯦ ꯑꯗꯨ꯫ ꯌꯥꯗꯕꯒꯤ ꯍꯥꯏꯕꯗ ꯃꯥꯁꯦ ꯏꯁꯇꯦꯇꯁ ꯊꯝꯃꯦ ꯑꯗꯨꯒꯤ ꯋꯥꯍꯩꯗꯣ꯫ ꯐꯝꯃꯦ ꯑꯗꯨꯒ ꯃꯃꯥꯟꯅꯕꯤ ꯑꯃ ꯂꯩꯗꯅ꯫ ꯁꯤꯗ ꯑꯁꯤꯗ ꯐꯝꯃꯒ ꯂꯩꯕꯅꯦꯕ ꯑꯗꯨ ꯃꯇꯝꯗꯣ꯫
ꯎꯝ꯫
ꯑꯗꯣ ꯏꯁꯇꯦꯇꯁ ꯌꯦꯡꯉ ꯑꯁ ꯏꯃꯥꯅꯕꯤꯒꯤꯗꯤ ꯏꯁꯇꯦꯇꯁ ꯑꯗꯨꯃꯥꯏꯅ ꯊꯝꯕꯅꯦ‌ ꯖꯠ꯫ ꯀꯁꯦ ꯫ ꯌꯥꯗꯕꯒꯤ ꯆꯥꯕ ꯀꯩꯅꯣ ꯌꯥꯗ꯭ꯔꯦ ꯍꯥꯏꯕꯗꯨ ꯍꯥꯏꯗꯧꯕ꯫ ꯑꯦ ꯑꯗꯨ ꯏꯁꯇꯦꯇꯁ ꯊꯝꯕ꯭ꯔꯥ ꯑꯩꯅ ꯍꯥꯏꯕꯅꯦ ꯍꯥꯏꯕꯗ ꯃꯥꯗꯣ ꯑꯩꯉꯣꯟꯗ ꯅꯣꯛ ꯅꯣꯛ ꯑꯒ ꯐꯣꯇꯣ ꯀꯥꯞꯕꯒ ꯑꯃꯨꯛ ꯊꯥꯈ꯭ꯔꯦ ꯑꯗꯨꯗ ꯃꯥꯅ ꯐꯣꯇꯣꯗꯨꯁꯨ ꯑꯃꯨꯛ ꯊꯝꯕ ꯑꯁꯤ ꯅꯨꯄꯥꯅꯤ ꯍꯧꯖꯤꯛꯄꯨꯗꯤ ꯑꯃꯨꯛ ꯀꯛꯈ꯭ꯔꯦ
ꯑꯁ ꯑꯩꯗꯤ ꯎꯍꯧꯗ꯭ꯔꯦꯅꯦ
ꯎꯝ ꯎꯝ ꯊꯥꯁ ꯀꯔꯤꯁꯨ ꯀꯥꯟꯅꯗꯕꯗ
ꯑꯗꯨꯑꯣꯏꯔꯁꯨ
ꯑꯁ ꯍꯌꯦꯡꯁꯦ ꯑꯁ ꯈꯪꯗꯦ ꯏꯁꯥꯁꯦ ꯅꯥꯒꯗ꯭ꯔꯥ ꯅꯥꯗ꯭ꯔꯗꯤ ꯐꯅꯤꯗ
ꯆꯥꯛ ꯈꯖꯤꯛ ꯈꯖꯤꯛ ꯆꯥꯎ ꯂꯣꯛ ꯊꯨꯡꯒꯦ ꯇꯧꯔꯗꯤ
ꯎꯝ
ꯂꯣꯛꯀꯨꯝꯕ ꯊꯨꯡꯒꯦ ꯇꯧꯔꯗꯤ ꯆꯥꯛ ꯌꯥꯝ ꯆꯥꯒꯅꯨ
ꯑꯦ ꯁꯦꯡꯕ꯭ꯔꯅꯦ
ꯎꯝ ꯆꯥꯛ ꯆꯥꯛ ꯌꯥꯝ ꯆꯥꯔꯗꯤ ꯂꯣꯛ ꯊꯨꯡꯕꯅꯦ
ꯏꯁ ꯏꯁ
ꯆꯥꯛ ꯑꯁꯦꯡꯕ ꯍꯥꯏꯔꯒ
ꯃꯤ ꯃꯤꯒꯤ ꯇꯣꯉꯥꯜꯂꯦꯍꯦ ꯑꯩꯗꯤ ꯁꯤꯒꯨꯝꯕ ꯇꯧꯗꯤꯀꯣ ꯌꯥꯝ ꯆꯥꯔꯗꯤ ꯑꯗꯨꯝ ꯐꯩ
ꯑꯗꯨꯗꯤ ꯅꯪ ꯆꯥꯅꯤꯡꯕꯒꯤ ꯍꯥꯏꯕꯅꯤꯗ
ꯏꯁ ꯅꯪꯉꯣꯟꯗ ꯇꯧꯕꯗꯣ ꯑꯩꯉꯣꯟꯗ ꯇꯧꯕ ꯅꯠꯇꯦꯅꯦ
ꯑꯩꯉꯣꯟꯗ ꯇꯧꯕꯒꯤ ꯍꯥꯏꯕ ꯅꯠꯇꯦꯗ ꯃꯤ ꯑꯌꯥꯝꯕ ꯆꯥꯛ ꯀꯌꯥꯝ ꯆꯥꯔꯗꯤ ꯂꯣꯛ ꯊꯨꯡꯕꯅꯦ
ꯇꯧꯅꯕ꯭ꯔꯥꯅꯦ ꯑꯩꯗꯤ ꯈꯪꯗꯦ
ꯑꯩꯗꯤ ꯈꯪꯗꯦ
ꯍ
ꯍꯥꯏ ꯑꯩꯁꯨꯈꯪꯗꯦ
ꯎꯝ ꯄꯨꯡ ꯍꯥꯏꯗ ꯍꯥꯏꯕ꯭ꯔꯣ
ꯑꯗꯨꯝ ꯍꯥꯏꯕ
ꯆꯤꯟ ꯂꯩꯌꯦꯅ ꯑꯗꯨꯝ ꯄꯪꯍꯥꯏꯗ ꯍꯥꯏꯕ꯭ꯔꯣ ꯑꯁꯛ ꯇꯨꯒ ꯑꯣ ꯑꯁ ꯑꯩ ꯐꯥꯃꯨꯡꯗꯤꯅꯦ
ꯎꯝ
ꯇꯨꯝꯕ ꯅꯨꯡꯉꯥꯏꯇꯕꯅꯦ ꯍꯥꯏꯗꯤ ꯈꯔ ꯉꯝꯃꯗꯤ ꯑꯣ ꯀꯥꯡ ꯂꯩꯕꯅꯦ
ꯑꯣ ꯑꯣ ꯅꯨꯡꯁꯥ ꯆꯪꯗꯕ ꯑꯗꯨꯒꯤꯅꯤꯗ
ꯎꯝ ꯑꯗꯨꯒꯅꯦ ꯑꯗꯨꯝ ꯃꯈꯥꯗꯁꯨ ꯀꯔꯤ ꯀꯔꯤ ꯊꯝꯃꯒꯦ ꯑꯩꯗꯤ ꯑꯁꯤ ꯐꯃꯨꯡ ꯑꯃꯗ ꯑꯌꯥꯝꯕꯒꯤꯗꯣ ꯑꯗꯩ ꯈꯔ ꯉꯥꯟ ꯑꯗꯨꯝ ꯉꯥꯟꯕꯅꯤꯅꯀꯣ ꯍꯦꯟꯗꯧ ꯃꯄꯥꯗ ꯑꯣꯏꯕꯅꯤꯅ ꯀꯔꯤꯁꯨ ꯇꯧꯗꯦ ꯑꯩꯒꯤ ꯐꯃꯨꯡꯗꯨꯗꯤ ꯑꯁ ꯈꯔꯛ ꯃꯤꯌꯥꯏꯗꯁꯨꯀꯣ ꯌꯥꯕ꯭ꯔꯣ
ꯇꯥꯏꯌꯦ
ꯃꯤ ꯍꯥꯏꯗꯁꯨ ꯀꯨꯝꯈꯤꯕꯗꯣ ꯐꯝꯃꯝꯒꯦꯅ ꯑꯁ ꯌꯥꯝ ꯀꯟꯕꯒꯤꯅꯦꯕ ꯑꯗꯣ
ꯎꯠꯊꯕ
ꯎꯝ ꯑꯗꯨꯃꯥꯏꯅ ꯇꯧꯕꯀꯣ ꯑꯁ ꯑꯗꯨꯒ ꯃꯥꯝꯁꯨ ꯃꯥꯝꯃꯗꯤ ꯇꯨꯝꯕꯁꯨ ꯌꯥꯗꯦ ꯍꯝ ꯏꯁ ꯏꯁꯥꯁꯦ ꯅꯥꯗ꯭ꯔꯗꯤ ꯐꯅꯤꯗ
ꯅꯥꯗꯅꯤꯡꯉꯥꯏ ꯇꯧꯋꯣ ꯀꯣꯏꯆꯠ ꯆꯠꯀꯅꯨ ꯊꯦꯡꯅ ꯏꯔꯨꯒꯅꯨ ꯆꯠꯁꯨ ꯆꯠꯇꯨꯅꯀ ꯅꯪ ꯉꯔꯥꯡ ꯆꯀꯜ ꯊꯧꯔ ꯀꯣꯏꯆꯠ ꯆꯠꯂꯤꯗꯨꯗꯤ ꯫
ꯅꯍꯥꯟ
ꯉꯔꯥꯡ ꯇꯨꯝꯃꯝꯗꯥꯏꯗ ꯅꯨꯡꯗꯥꯡꯒꯤ ꯇꯨꯝꯃꯝꯗꯥꯏꯗ ꯑꯗꯨꯗꯒꯤ ꯑꯩ ꯑꯗꯨ ꯀꯩꯅꯣ ꯇꯧꯕ ꯍꯧꯔꯦ ꯅꯥꯒꯦ ꯑꯩꯗꯤ ꯈꯅꯥꯎꯗꯣ ꯅꯥ ꯈꯅꯥꯎꯗꯨꯗ ꯁꯤꯒꯅꯦꯜ ꯑꯃ ꯂꯥꯛꯏ ꯕꯀꯣ ꯑꯩꯗꯤ ꯑꯗꯨꯃꯥꯏꯅ ꯇꯧꯅ ꯅꯥꯅꯤꯡꯉꯥꯏ ꯇꯧꯔꯗꯤ ꯈꯅꯥꯎꯗ ꯍꯥꯟꯅ ꯀꯩꯅꯣ ꯇꯧꯒꯅꯤ
ꯑꯗꯨ ꯈꯅꯥꯎꯗꯨ ꯇꯧꯔꯤꯀꯥꯟꯗꯨꯗ ꯅꯥꯗꯅꯤꯉꯥꯏ ꯍꯣꯠꯅꯧ
ꯑꯥꯎ
ꯎꯕꯁꯨ ꯌꯥꯝ ꯐꯕꯅꯦ ꯈꯅꯥꯎ ꯅꯥꯕꯒꯤꯗꯤ
ꯍꯤꯗꯥꯛꯄꯨꯗꯤ ꯆꯥꯈ꯭ꯔꯦꯗ
ꯆꯥꯛ ꯀꯥꯕ ꯀꯩꯁꯨ ꯇꯧꯗ꯭ꯔꯣ ꯇꯨꯝꯅꯤꯡꯕ ꯀꯩ ꯀꯩ ꯇꯧꯗ꯭ꯔꯣ
ꯅꯪꯗꯤ ꯌꯥꯗꯦꯀꯣ ꯍꯤꯗꯥꯛꯗꯣ ꯇꯣꯉꯥꯟ ꯃꯥꯜꯂꯦ
ꯗꯥꯛꯇꯔ ꯑꯩꯗꯤ ꯀꯣꯛ ꯈꯔ ꯉꯥꯎꯕꯒꯨꯝ ꯇꯨꯝꯅꯤꯡꯕꯒꯨꯝ ꯇꯧꯕꯅꯦ
ꯀ꯭ꯔꯤꯁꯨ ꯇꯧ ꯅꯍꯥꯟꯁꯨ ꯑꯗꯨꯃꯥꯏꯅ ꯇꯧꯕꯅꯦꯕ ꯀꯩꯅꯣ ꯇꯧꯕꯗꯣ ꯏꯆꯦꯍꯣꯏ ꯂꯩꯕ ꯃꯇꯝꯗꯣ ꯅꯥ ꯍꯟ ꯕꯤ ꯇꯧꯕꯅꯦ ꯑꯗꯨ ꯍꯤꯗꯥꯛ ꯆꯥꯏ ꯑꯗꯨꯗꯤ ꯑꯗꯨ ꯃꯇꯝꯗꯨꯗꯤ ꯀꯔꯤꯁꯨ ꯇꯧꯗ꯭ꯔꯦ ꯑꯗꯨꯝ ꯐꯈꯤꯕꯀꯣ ꯍꯥꯏꯗꯤ ꯁꯤꯅꯦ ꯍꯥꯟꯅ ꯂꯥꯛꯏꯦꯗꯅ
ꯇꯥꯕ꯭ꯔꯣ
ꯇꯥꯢꯌꯦ ꯇꯥꯗꯕ꯭ꯔꯣ
ꯀꯔꯤ ꯊꯕꯛ ꯇꯧꯕ꯭ꯔꯣꯅꯦ ꯅꯪꯕꯣ
ꯊꯥ ꯀꯩꯁꯨ ꯇꯧꯗꯤꯌꯦ ꯑꯗꯨꯝ ꯂꯩꯌꯦ
ꯈꯨꯝꯁꯨ ꯈꯨꯝꯗꯅ
ꯨꯈꯨꯝ ꯈꯨꯝꯗꯤ ꯈꯨꯝꯕꯅꯦ ꯇꯥꯗꯕ ꯑꯣꯏꯔꯝꯃꯅꯤ
ꯁꯤ ꯏꯁ ꯏꯁ ꯅꯣꯏ ꯅꯣꯏꯗ ꯁꯥꯕ꯭ꯔꯣ
ꯁꯥꯏꯌꯦ ꯎꯝ ꯅꯨꯡꯁꯥꯗꯤ ꯊꯣꯛꯇꯦ ꯑꯗꯣ ꯌꯥꯝ ꯑꯣꯝꯆꯥꯛꯅꯩ
ꯉꯥꯔꯥꯡꯗꯤ ꯅꯣꯡ ꯇꯥꯏꯌꯦꯌꯦ ꯒꯌꯥꯟ ꯇꯕꯔꯥ ꯑꯩꯅ ꯍꯥꯏꯗꯣ
ꯉꯔꯥꯡ ꯅꯨꯡꯗꯥꯡꯔꯣ
ꯎꯝ
ꯉꯥꯡ ꯅꯨꯡꯗꯥꯡ ꯅꯣꯡ ꯇꯥꯕ꯭ꯔꯥꯅꯦ ꯑꯩ ꯈꯪꯗ꯭ꯔꯦ ꯑꯩ ꯐꯖꯅ ꯇꯨꯝꯃꯦ
ꯍꯧꯒꯠꯄꯗ ꯆꯣꯠꯇ꯭ꯔꯣ
ꯑꯗꯨꯁꯨ ꯌꯦꯡꯗꯦ ꯇꯥ ꯑꯦ ꯆꯣꯠꯇꯤ ꯌꯥꯝ ꯆꯣꯠꯂꯝꯃꯦ ꯍꯣꯏ ꯆꯣꯠꯇꯤ ꯆꯣꯠ ꯆꯣꯠꯇꯤ ꯆꯣꯠꯂꯦ ꯑꯗꯣ ꯑꯩꯗꯣ ꯌꯦꯡꯗꯕ
ꯑꯦ
ꯑꯩ ꯑꯁꯦꯡꯕ ꯈꯪꯗꯦ
ꯎ ꯆꯣꯊꯕꯅꯦ ꯆꯣꯊꯕꯅꯦ ꯆꯣꯊꯕꯒꯤꯅꯦ ꯅꯪꯅ ꯈꯪꯗ꯭ꯔꯔꯤ ꯗꯨ
ꯆꯣꯠꯇꯤ ꯆꯣꯠꯂꯦꯗ
ꯈꯔꯗꯤ ꯆꯣꯠꯂꯝꯒꯅꯤ ꯑꯗꯨ ꯌꯥꯝ ꯀꯟꯅ ꯆꯣꯠꯊꯕꯒꯤ ꯑꯣꯏꯔꯝꯒꯅꯤ ꯌꯦꯡꯗꯦ ꯀꯥꯏꯅ ꯏꯍꯤꯡꯗꯁꯨ ꯈꯪꯒꯅꯤꯅꯦ ꯐꯤ ꯌꯥꯝ ꯆꯣꯠꯂꯗꯤ
ꯑꯩꯁꯨ ꯈꯪꯗꯦ
ꯅꯠꯇꯦ ꯀꯔꯤꯒꯤꯅꯣꯕ ꯅꯪ ꯉꯁꯤ ꯀꯩꯅꯣ ꯆꯠꯇꯕꯗꯣ ꯉꯥ ꯇꯧꯕ ꯆꯠꯇꯕꯗꯣ
ꯀꯗꯥꯏꯗ ꯑꯌꯨꯛꯇꯔꯣ
ꯎꯝ
ꯍꯧꯒꯠꯄ ꯉꯝꯗꯦꯅꯦ ꯇꯨꯝꯕ ꯅꯨꯡꯉꯥꯏꯃꯟꯗꯅ
ꯑꯗꯨꯗꯤ ꯆꯩꯗ꯭ꯔꯣ ꯅꯣꯏ ꯃꯥ
ꯉꯁꯤꯗꯤ ꯀꯅꯥꯁꯨ ꯍꯧꯗꯣꯔꯛꯇꯦ ꯑꯗꯨꯒꯤ
ꯑꯩꯁ ꯌꯥꯝ ꯐꯩ
ꯎꯝ ꯑꯗꯨꯒ ꯍꯧꯒꯠꯂꯒ ꯀꯩꯅꯣ ꯇꯧꯕ ꯑꯩ ꯍꯧꯒꯠꯄꯗ ꯃꯣꯏꯗꯣ ꯂꯣꯏꯅꯤꯉꯥꯏ ꯏꯁꯩꯔ ꯀꯩꯅꯣꯃ ꯇꯧꯔ ꯁꯛ
ꯑꯩꯗꯣ ꯆꯠꯄ ꯌꯥꯗ꯭ꯔꯣ ꯑꯗꯨꯗꯤ ꯎꯝ ꯍꯥꯏꯌꯣ
ꯈꯨꯠꯇꯣ ꯁꯥꯕꯣꯜꯅ ꯆꯥꯝ ꯆꯥꯝꯃꯦꯗꯅ
ꯎꯝ
ꯑꯗꯨꯒ ꯆꯥꯛ ꯊꯣꯡꯈ꯭ꯔꯕꯅꯦ ꯑꯩꯗꯣ ꯆꯥꯛ ꯊꯣꯡꯉꯝꯃꯣ ꯍꯥꯏꯕꯀꯣ
ꯃꯥꯏꯐꯥꯎ ꯇꯥꯗꯦ ꯈꯨꯠ ꯈꯛꯇ ꯆꯥꯝꯊꯣꯛꯑꯒ ꯆꯥꯛ ꯊꯣꯡꯉꯦ ꯊꯣꯡꯕ ꯂꯣꯏꯔꯒ ꯃꯥꯏ ꯇꯥꯔꯦ ꯃꯥꯏ ꯇꯥꯕ ꯂꯣꯏꯔꯒ ꯏꯟꯖꯥꯡ ꯁꯥꯍꯜꯂꯦ ꯑꯗꯨꯒ ꯀꯣꯟꯒꯨꯝꯕ ꯐꯦꯡꯉꯦꯕꯀꯣ
ꯂꯣꯏꯔꯒ ꯑꯦ ꯑꯩ ꯆꯥꯛ ꯊꯥꯡꯒꯠꯄꯗ ꯂꯥꯛꯈ꯭ꯔꯦꯗ ꯃꯣꯏꯕꯨꯗꯤ
ꯑꯗꯣ ꯃꯣꯏ ꯂꯥꯛꯄꯗ ꯀꯔꯤꯁꯨ ꯍꯥꯏꯗꯕ꯭ꯔ ꯅꯪꯉꯣꯟꯗ
ꯍꯥꯏꯗꯦ ꯑ
ꯑꯁ ꯅꯪꯗꯤ ꯈꯔ ꯀꯤꯔꯒꯗꯤ ꯂꯥꯏꯔꯝꯒꯅꯤꯅꯦ ꯀꯔꯤ ꯈꯨꯝꯁꯤꯔꯥ ꯅꯪ ꯅꯪꯗꯤ ꯈꯜꯂꯝꯒꯅꯤꯅꯦ
ꯈꯟꯕ ꯂꯣꯏ ꯂꯣꯏꯔꯦꯗ ꯁꯤ ꯍꯥꯏꯔꯗꯤ ꯁꯤ ꯍꯥꯏꯅꯤꯉꯥꯏ ꯁꯤ ꯍꯥꯏꯅꯤꯉꯥꯏ ꯍꯥꯏꯕꯗꯣ
ꯑꯗꯨ ꯅꯪ ꯀ꯭ꯔꯤ ꯍꯥꯏꯦꯒꯦ ꯇꯧꯕꯅ ꯑꯝꯇ ꯍꯥꯏꯕꯤꯌꯗꯅ
ꯍꯥꯏ ꯍꯥꯏꯗ꯭ꯔꯕꯅꯤꯅ ꯑꯩꯁꯨ ꯀꯥꯎꯔꯦ
ꯅꯪ ꯍꯧꯒꯠꯄꯗ ꯏꯁꯩ ꯂꯣꯏ ꯂꯣꯏꯅꯤꯡꯉꯥꯏ ꯏꯁꯩ ꯁꯛꯒ ꯂꯩꯔꯦ ꯍꯥꯏꯕꯗꯣ
ꯑꯥ
ꯃꯣꯏ ꯄ꯭ꯔꯖꯅꯥ ꯇꯧꯅꯤꯡꯉꯥꯏ ꯃꯤꯠ ꯎꯁꯤꯟꯕꯗ ꯃꯤꯠ